ꯌꯥꯈ꯭ꯔ ꯅꯪ ꯑꯁꯤꯅ ꯂꯣꯏꯔꯕ꯭ꯔꯥ
ꯎꯝ
ꯑꯁꯤꯅ ꯂꯣꯏꯔꯦ
ꯎꯝ
ꯑꯥ
ꯎꯝ
ꯑꯩꯒꯤ ꯃꯔꯤ ꯃꯔꯤꯔ ꯀꯌꯥꯔ ꯂꯩꯕꯅꯦ ꯑꯗꯨꯔꯤ ꯑꯣꯏꯔꯝꯅꯤ
ꯎꯝ ꯍꯣꯏ ꯇꯞ ꯇꯞꯅ ꯑꯗꯨꯝ ꯎꯝ
ꯉꯁꯤ ꯉꯁꯤꯗꯤ ꯇꯧꯔꯗ ꯐꯤ ꯈꯔ ꯁꯥꯔꯒ ꯇꯣꯡꯂꯅꯤ ꯍꯌꯦꯡ ꯇꯧꯅꯤ
ꯐꯩ ꯁꯥꯅꯤꯡꯉꯥꯏ ꯂꯩꯕ꯭ꯔꯣ
ꯍꯣꯏ ꯐꯤ ꯑꯃ ꯃꯅꯥ ꯑꯃꯗꯤ ꯂꯣꯏꯈ꯭ꯔꯦ ꯃꯅꯥ ꯑꯃꯗꯤ ꯂꯣꯏꯗ꯭ꯔꯦ
ꯄꯨꯡ ꯀꯌꯥꯄ ꯄꯩꯤꯁꯥꯅꯤ
ꯍꯣꯔꯦꯟ ꯄꯨꯡ ꯇꯔꯥ ꯐꯥꯎꯕ
ꯑꯁ ꯄꯨꯡ ꯇꯔꯥ ꯐꯥꯎꯗ ꯐꯝꯅꯑꯦ ꯅꯨꯃꯤꯠꯇꯨꯗꯤ ꯐꯖꯅꯤꯍꯦ
ꯄꯨꯡ ꯇꯔꯥ ꯐꯥꯎ ꯐꯝꯃꯒ ꯃꯤꯠ ꯌꯦꯡꯉꯗꯤ ꯃꯤꯠ ꯑꯦꯦ ꯍꯣꯏ ꯃꯤꯠꯇꯨꯗꯤ ꯅꯨꯡꯉꯥꯏꯅꯤ ꯍꯥꯏꯕ
ꯌꯦꯡꯗꯅ ꯑꯗꯨꯝ ꯁꯥꯗꯧꯅꯦ ꯀꯩꯅꯣ ꯆꯝꯅ
ꯑꯁ ꯎ ꯋꯥꯗ꯭ꯔꯣꯗꯣꯝ ꯑꯗꯨꯝ ꯅꯨꯡꯗꯥꯡ ꯑꯃ ꯌꯦꯡꯉꯒꯦ
ꯅꯨꯡꯗꯥꯡꯗꯅ ꯅꯨꯡꯉꯥꯏꯌꯦ ꯐꯤ ꯁꯥꯕꯗꯤ
ꯐꯤ ꯐꯤꯗꯣ ꯀꯔꯝꯕ ꯀꯩꯅꯣ ꯑꯣꯏꯔꯣ ꯅꯠꯇ꯭ꯔꯒ ꯃꯦꯆꯤꯟꯒꯤ ꯐꯤꯔꯣ
ꯈꯡꯅ
ꯟꯅꯤ ꯀꯣ
ꯑꯥ
ꯑꯣ ꯑꯗꯨꯗꯤ ꯈ꯭ꯋꯥꯡ ꯅꯥꯔꯕꯝꯅꯤꯅꯦ
ꯅꯥꯔꯁꯨ ꯀꯔꯤꯔꯣ ꯄꯩꯁꯥ ꯇꯥꯑꯕꯅꯤꯅꯦ ꯌꯣꯟꯅꯉꯥꯏꯅꯦ
ꯎꯝ
ꯐꯅꯦꯛ ꯐꯅꯦꯛꯄꯨꯗꯤ ꯁꯥꯈ꯭ꯔꯦꯕꯀꯣ ꯍꯧꯖꯤꯛ ꯏꯅꯥꯕ ꯐꯤ ꯂꯣꯏ ꯭ꯔꯤꯕ ꯑꯗꯨꯒꯤꯅꯤ ꯁꯨꯠ ꯁꯨꯠꯇ ꯌꯣꯟꯕ
ꯑ
ꯉꯁꯤ ꯂꯣꯏꯗ꯭ꯔꯗꯤ ꯄꯩꯁꯥ ꯐꯪꯂꯪꯂꯣꯏꯗꯕ
ꯅꯪ ꯑꯗꯨ ꯁꯥꯔꯒ ꯌꯣꯜꯂꯤꯕ꯭ꯔꯣ
ꯎꯝ ꯃꯤ ꯑꯣꯗꯔꯅꯦ
ꯎꯝ
ꯑꯁꯤ ꯂꯣꯏꯗ꯭ꯔꯤꯉꯩꯗ ꯑꯃꯨꯛꯀ ꯑꯣꯗꯔ ꯂꯥꯛꯈ꯭ꯔꯦꯕ ꯑꯗꯨꯒꯤ ꯊꯨꯅ ꯂꯣꯏꯅꯤꯡꯕ
ꯅꯪꯅꯦꯗꯤ ꯌꯥꯝ ꯁꯥꯔꯅꯤ ꯑꯗꯨꯗꯤ
ꯑ
ꯅꯪꯗꯤ ꯌꯥꯝ ꯁꯥꯔꯎꯅꯦꯕ
ꯎ ꯀꯨꯝꯁꯤ ꯁꯨꯠ ꯑꯅꯤ ꯁꯨꯠ ꯅꯠꯇꯕ ꯑꯅꯤ ꯌꯣꯟꯈ꯭ꯔꯦ ꯁꯨꯠ ꯑꯅꯤ ꯌꯣꯟꯗ꯭ꯔꯤ ꯑ ꯁꯤꯒ
ꯌꯥꯝ ꯁꯣ ꯌꯥꯝ ꯁꯔꯣ ꯌꯥꯝ ꯁꯔꯥ ꯌꯣꯜꯂꯣ
ꯀꯨꯝꯁꯤꯗꯤꯌ ꯑ
ꯍꯥꯥ
ꯆꯥꯒꯨꯝ ꯁꯥꯏꯕ
ꯎꯝ ꯍꯣꯏꯅꯦ ꯍꯣꯏꯅꯦ ꯑꯗꯨꯅꯦ ꯇꯥꯡ ꯇꯥꯡꯕꯒꯤꯗꯣ ꯁꯥꯔꯒ ꯌꯣꯜꯂꯗꯅ ꯄꯩꯁꯥ ꯌꯥꯝ ꯇꯥꯡꯗ꯭ꯔꯗꯤ ꯇꯧꯅꯦꯕ
ꯑꯁ ꯌꯥꯝ ꯇꯥꯡꯕꯗꯤ ꯂꯧꯅꯤꯡꯗꯦꯗ ꯁꯤ ꯑꯩꯅ ꯁꯥꯕꯗꯤ ꯇꯦꯟ ꯅꯠꯇ꯭ꯔꯒ ꯏꯂꯚꯦꯟ ꯇꯨꯋꯦꯜꯐ ꯐꯥꯎꯕ ꯑꯗꯨꯝ ꯌꯣꯂꯦ
ꯎꯝ
ꯇꯦꯟꯒꯤ ꯇꯦꯟ ꯇꯨꯋꯦꯜꯐ ꯃꯊꯛꯇꯗꯤ ꯂꯩꯕ ꯉꯝꯗꯦꯕ
ꯎꯝ
ꯃꯣꯏ
ꯇꯣꯏ ꯍꯥꯏꯗ ꯂꯤꯁꯤꯡꯗꯔꯣ
ꯍꯣꯏ ꯇꯦꯟ ꯊꯥꯎꯖꯟ ꯏꯂꯚꯦꯟ ꯇꯨꯋꯦꯜꯐ ꯐꯥꯎ ꯌꯣꯜꯂꯦꯕ
ꯂꯩ ꯍꯣꯏ ꯇꯥꯃ ꯃꯌꯦꯛ ꯌꯥꯝꯕꯗꯤ ꯑꯗꯨ ꯇꯨ ꯊꯥꯎꯖꯟꯒꯨꯝꯕ ꯑꯗꯨꯝ ꯇꯧꯕꯅꯤ
ꯎꯝ ꯍꯟꯗꯛ ꯑꯣꯗꯔ ꯇꯧ ꯑꯅꯧꯕ ꯑꯣꯗꯔ ꯇꯧꯕꯗꯣ ꯑ ꯐꯅꯦꯛ ꯈꯛꯇꯣ ꯐꯤꯠꯇꯤꯟ ꯂꯧꯁꯤꯔꯅ ꯈꯟꯕ ꯄꯤꯅꯤꯡꯒ꯭ꯔꯥ ꯄꯤꯅꯤꯡꯂꯣꯏꯔꯥ ꯐꯪꯗꯦ
ꯑꯗꯨ ꯅꯣꯏꯅ ꯀꯩꯅꯣ ꯇꯧꯔꯒ ꯅꯪ ꯉ ꯁꯥꯕ꯭ꯔꯣ
ꯍꯣꯏ ꯃꯤꯅ ꯃꯤꯅ ꯀꯣꯁꯇꯥ ꯁꯨꯃꯥꯏꯅ ꯁꯥꯕꯤꯌꯣ ꯍꯥꯏꯔꯦꯀꯣ ꯃꯣꯏꯅ ꯍꯥꯏꯗꯧꯕ ꯑꯗꯣ ꯑꯩꯅ ꯁꯥꯕꯤꯕ
ꯑ ꯃꯣꯏꯅ ꯍꯥꯏꯔꯛꯇꯦ ꯅꯪ ꯁꯥꯗꯦ ꯑꯗꯨꯗꯤ
ꯎꯝ
ꯎꯝ
ꯃꯣꯏꯅ ꯍꯥꯏꯕ ꯀꯥꯟ ꯁꯥꯕ ꯑꯗꯨ ꯑꯩꯅ ꯑꯩꯅ ꯆꯣ ꯈꯥꯂꯒ ꯀꯣ
ꯎꯝ
ꯏꯟꯅꯕ ꯐꯤ ꯊ꯭ꯔꯤ ꯊꯥꯎꯖꯟ ꯐꯣꯔ ꯊꯥꯎꯖꯟꯒꯤꯀꯣ ꯃꯔꯛ ꯃꯔꯛꯇ ꯁꯥꯏꯌꯦ ꯂꯩꯇꯕ ꯀꯥꯟ ꯃꯤ ꯑꯣꯗ ꯂꯥꯛꯇꯕ ꯀꯥꯟꯗ ꯏꯟꯅꯕ ꯐꯤ ꯊ꯭ꯔꯤ ꯊꯥꯎꯖꯟ ꯐꯣꯔ ꯊꯥꯎꯖꯟ ꯄꯤꯕꯗꯣ ꯑꯗꯨꯒꯨꯝꯕ ꯁꯥꯏ
ꯑꯗꯨꯐꯥꯎꯁꯨ ꯊ꯭ꯔꯤ ꯊꯥꯎꯖꯟ ꯐꯣꯔ ꯊꯥꯎꯖꯟ ꯐꯥꯎꯁꯨ ꯐꯖꯅ ꯁꯥꯔꯗꯤꯀꯣ ꯑꯗꯨꯅ ꯌꯥꯝꯃꯅꯦ ꯍꯥꯏꯅ ꯑꯗꯨ ꯑꯗꯨꯅ
ꯎꯝ ꯀ ꯇꯨꯗꯤ ꯋꯥꯟ ꯋꯤꯛ ꯈꯛꯇ ꯂꯣꯏꯕ
ꯃꯌꯦꯛ ꯌꯥꯝꯕꯗꯤ ꯇꯥꯡꯉꯁꯨ
ꯎꯝ ꯍꯣꯏ ꯍꯟꯗꯛ ꯑꯣꯗꯔ ꯇꯧꯕꯁꯦ ꯃꯌꯦꯛ ꯌꯥꯝꯃꯤꯕ
ꯎꯝ ꯑꯗꯨ ꯃ
ꯍꯧꯖꯤꯛ ꯑꯁꯤ ꯑꯁꯤ ꯇꯨꯌꯦꯜꯐ ꯊꯥꯎꯖꯟ ꯄꯤꯕꯗꯨꯅꯀꯣ ꯃꯌꯦꯛ ꯌꯥꯝꯗꯦꯕ ꯃꯔꯛ ꯃꯔꯛꯇ ꯄ꯭ꯂꯦꯟꯅ ꯁꯥꯕꯁꯨ ꯌꯥꯎꯋꯦꯕ
ꯑꯥ ꯎꯍ ꯐꯤ ꯁꯥꯕꯒꯤꯗꯤ ꯑꯗꯨꯝ ꯍꯥꯏꯐꯠ ꯁꯥꯔꯤꯅꯦ
ꯎꯝ
ꯎꯝ
ꯑꯩꯈꯣꯏꯒꯤꯗꯀꯣ ꯑꯃꯨꯛ ꯃꯃꯟ ꯈꯔ ꯂꯥꯏꯕꯀꯣ ꯃꯩꯇꯩꯒꯨꯝꯕ ꯃꯨꯒꯥ ꯃꯨꯒꯥ ꯐꯤꯒꯨꯝꯕ ꯁꯥꯕ ꯌꯥꯔꯗꯤꯀꯣ ꯑꯗꯨꯒꯤ ꯍꯦꯟꯅ ꯄꯩꯁꯥ ꯇꯥꯑꯕꯅꯦ
ꯎꯝ
ꯃꯨꯒꯥꯥ ꯐꯤꯗꯤꯞ ꯃꯨꯒꯥ ꯐꯤꯗꯤ ꯄꯩꯁꯥ ꯌꯥꯝ ꯇꯥꯡꯉꯦꯕ
ꯐꯤꯔꯗꯣ
ꯎꯝ ꯀꯣꯏ ꯌꯥꯒꯤ ꯐꯤꯅꯦ
ꯑꯣ ꯍꯣꯏ ꯌꯥꯝ ꯌꯥꯝ ꯇꯥꯃ ꯂꯩꯔꯅꯤ ꯁꯗ
ꯑꯩꯅ ꯌꯣꯟ ꯑꯩꯅ ꯁꯥꯔ ꯌꯣꯟꯕꯁꯨ ꯌꯥꯝꯈ꯭ꯔꯦ ꯑꯩ ꯃꯔꯤꯡ ꯇꯥꯏꯞꯇ
ꯄꯩꯁꯥ ꯑꯗꯨ ꯄꯩꯁꯥ ꯇꯥꯔꯤꯉꯗ ꯌꯥꯝ ꯐꯔꯕꯅꯤꯅ ꯑꯗꯣ ꯃꯤ ꯃꯤꯉꯣꯟꯗ
ꯎꯝ ꯇꯂꯁꯨ
ꯐꯖꯔꯗꯤ ꯐꯖꯔꯗꯤ ꯅꯣꯏ ꯑꯇꯣꯞꯄꯁꯤꯡꯁꯨ ꯂꯩꯔꯝꯒꯅꯤ
ꯍ ꯑꯩꯅ ꯑꯩꯅ ꯁꯥꯕ ꯐꯅꯦꯛ ꯅ ꯑꯗꯨꯝ ꯄꯥꯝꯕ ꯌꯥꯎꯗꯦ ꯑꯗꯨꯝ ꯑꯣꯗꯔ ꯇꯧꯔꯛꯄꯀꯣ ꯍꯧꯖꯤꯛꯇꯤ ꯂꯩꯕꯁꯤꯡꯗꯤ ꯅꯥꯟꯗ꯭ꯔꯗꯤ ꯄꯥꯝꯗꯦꯗ ꯑꯅꯥꯟꯕ ꯁꯦꯠꯅꯤꯡꯉꯤꯅ ꯑꯗꯨꯒꯤ ꯑꯗꯨꯝ ꯑꯣꯗꯔ ꯇꯧꯕ ꯅꯥꯟ ꯃꯤ ꯃꯤ ꯑꯃꯁꯨ ꯑꯣꯗꯔ ꯇꯧꯔꯝꯃꯦꯕꯀꯣ ꯑꯩꯅ ꯍꯥꯏꯕ ꯑꯩꯗꯤ ꯐꯅꯦꯛ ꯈꯛ ꯇꯗꯤ ꯑꯩꯠ ꯊꯥꯎꯖꯟ ꯌꯣꯜꯂꯦ ꯍꯥꯏꯕ ꯃꯥꯅ ꯎꯝ ꯄꯩꯁꯥ ꯈꯔ ꯇꯥꯟꯒꯦ ꯅꯣꯡꯃꯩ ꯁꯥꯍꯟꯒꯦ ꯍꯥꯏꯕ ꯃꯥꯅ
ꯎꯝ
ꯐꯅꯦꯛ ꯈꯛꯇ ꯑꯩꯠ ꯊꯥꯎꯖꯟ ꯍꯥꯏꯕꯅꯦꯕꯩꯅ ꯑꯗꯨꯁꯨ ꯇꯥꯔꯒ ꯍꯥꯏꯕꯤꯕꯅꯦꯕ
ꯌꯥꯝꯅ ꯇꯥꯛꯑꯒ ꯍꯥꯏꯕꯁꯤꯡꯁꯨ ꯑꯁ ꯌꯥꯗꯤ ꯅꯨꯡꯉꯥꯏꯇꯦꯅꯦ ꯃꯤꯅ ꯋꯥꯅ ꯇꯧꯔꯒ ꯇꯥꯕꯤ ꯀ ꯀ ꯍꯥꯏꯕ
ꯎꯝ
ꯃꯁꯤ ꯌꯥꯗꯦꯅꯦ
ꯄꯤ ꯑꯗꯨꯁꯨ ꯄꯤꯕꯨ ꯄꯤꯔꯗꯤ ꯁꯥꯕꯤꯅꯦ
ꯍꯣꯏ ꯁꯦꯜ ꯁꯦꯜꯗꯣ ꯄꯦꯠ ꯄꯦꯠ ꯇꯧꯔꯗꯤ ꯂꯣꯏꯗ
ꯍꯣꯏ ꯌꯥꯝꯗ꯭ꯔꯁꯨꯀꯣ ꯄꯨꯟ ꯄꯨꯟ ꯄꯤꯔꯗꯤꯀꯣ ꯑꯩꯅꯍꯥꯟ ꯐꯅꯦꯛ ꯗ꯭ꯌꯨ ꯗ
ꯗꯒꯤ ꯎꯒꯤ ꯁꯥꯕ ꯀ ꯇ
ꯍꯧꯖꯤꯛ ꯅꯍꯥꯟ ꯑꯃ ꯁꯤꯛꯁ ꯊꯥꯎꯖꯟꯗ ꯑꯃ ꯌꯣꯟꯕꯤꯈ꯭ꯔꯦ ꯃꯥꯅ ꯍꯥꯏꯖꯃꯟꯕꯒꯤ ꯑꯩꯗꯤ ꯑꯗꯨ ꯀꯕꯨꯏꯅꯦꯕ ꯅꯣꯏ ꯀꯕꯨꯏꯅꯦꯕꯀꯣ ꯑꯩꯈꯣꯏ ꯃꯔꯤꯡ ꯅꯤꯉꯣꯟꯗ ꯃꯔꯤꯉꯣꯟꯗ ꯄꯥꯟꯕ ꯃꯥꯅ ꯃꯅꯤ ꯄꯤꯤ ꯐꯅꯦꯛ ꯁꯦꯠꯅꯉꯥꯏ ꯂꯩꯇꯦ ꯄꯩꯁꯥꯁꯨ ꯂꯩꯇꯦ ꯑꯩ ꯁꯤꯛꯁ ꯊꯥꯎꯖꯟ ꯍꯦꯟꯅ ꯄꯤꯕ ꯉꯝꯂꯣꯏ ꯍꯥꯏꯕꯒꯤ ꯑꯗꯨꯝ ꯄꯤꯊꯣꯛꯈ꯭ꯔꯦ ꯅꯨꯡꯁꯤꯃꯟꯕꯒꯤ
ꯝ
ꯑꯩ ꯑꯗꯨꯝ ꯃꯤꯅ ꯍꯥꯏꯔꯗꯤ ꯑꯗꯨꯝ ꯈꯥꯡꯕ ꯉꯝꯗ ꯗꯦꯕ ꯑꯗꯨꯝ ꯄꯤꯊꯣꯛꯈ꯭ꯔꯦ ꯁꯤꯛꯁ ꯊꯥꯎꯖꯟ ꯄꯤꯕ ꯑꯅꯤ ꯑꯅꯤ ꯌꯣꯟ ꯀ꯭ꯔꯦ ꯑꯩꯠ ꯊꯥꯎꯖꯟꯒꯤ ꯐꯤꯗꯣ ꯁꯤꯛꯁ ꯊꯥꯎꯖꯟ
ꯑꯅꯤ ꯑꯅꯤ ꯑꯅꯤ ꯑꯃꯨꯀꯣ ꯎꯝ
ꯑꯩꯠ ꯑꯩꯠ ꯊꯥꯎꯖꯟ ꯄꯤꯕ ꯐꯅꯦꯛꯇꯣ ꯁꯤꯛꯁ ꯊꯥꯎꯖꯟ ꯑꯗꯨꯟꯗ ꯌꯣꯕꯤꯕ ꯑꯅ ꯃꯣꯏꯅ ꯋꯥꯏꯑꯦ ꯈꯔ ꯌꯦꯡꯕꯤꯌꯣ ꯍꯥꯏꯕꯒꯤ ꯃꯊꯪꯗꯁꯨ ꯑꯃꯨꯛ ꯁꯥꯍꯟꯒꯦ ꯍꯥꯏꯅ ꯍꯥꯏ ꯒꯤꯀꯣ ꯐꯅꯦꯛ ꯁꯦꯠꯅꯤꯡꯕ ꯃꯆꯨ ꯁꯦꯠꯅꯤꯡꯕꯁꯨ ꯂꯨꯕꯅꯤꯅꯦ ꯅꯨꯄꯤꯁꯤꯡ
ꯍꯣꯏ
ꯑꯩꯈꯣꯏ ꯁꯥꯕ ꯍꯥꯏꯕ ꯃꯤꯅ ꯂꯥꯏꯕꯒꯤ ꯋꯥꯅꯦ ꯃꯤ ꯍꯥꯏꯗꯕ ꯈꯣꯏꯗꯤꯀꯣ ꯌꯥꯝ ꯂꯨꯕ
ꯍꯧꯖꯤꯛ ꯃꯇꯝꯗꯤ ꯑꯉꯥꯡꯁꯨ ꯑꯉꯥꯡ ꯁꯥꯕꯤ ꯑꯉꯥꯡꯁꯨ ꯐꯅꯦꯛ ꯁꯦꯠꯄꯁꯤ ꯌꯥꯝ ꯌꯥꯝ ꯇꯧꯕꯅꯤꯅ ꯐꯅꯦꯛꯁꯨ ꯌꯥꯝꯅ ꯗꯔꯀꯥꯔ ꯗꯤꯃꯥꯟ ꯇꯧꯔꯝꯅꯤ
ꯎꯝ ꯏꯆꯥꯅꯨꯄꯤꯁꯨ ꯃꯤꯒꯤ ꯉꯥꯛꯇ ꯁꯥꯏꯌꯦ ꯑꯩꯒꯤꯁꯨ ꯁꯥꯕꯤꯌꯨ ꯀꯄꯔ ꯃꯆꯨ ꯁꯥ ꯍꯥꯏꯕꯤꯌꯣ ꯍꯥꯏ ꯐꯅꯦꯛꯄꯨꯗꯤ ꯌꯥꯝ ꯂꯩꯑꯦꯕ ꯑꯩꯗꯣ ꯑꯩ ꯐꯅꯦꯛꯄꯨꯗꯤ ꯌꯥꯝ ꯂꯩꯌꯦꯕ ꯃꯥꯒꯤ ꯑꯄꯥꯝꯕ ꯃꯆꯨ ꯑꯃ ꯁꯥꯕꯤꯌꯨ ꯍꯥꯏꯕ
ꯑꯣ ꯑꯗꯨꯒꯤꯅꯤꯅꯦ ꯅꯆꯥꯁꯤꯡ ꯌꯥꯝ ꯁꯥꯔꯣꯏꯅꯦ ꯑꯗꯨꯗꯤ ꯄꯤꯛꯇꯨ ꯄꯤꯛꯇꯨ ꯁꯥꯔꯒ ꯍꯥ
ꯎꯝ ꯑꯩ ꯏꯆꯥꯟꯅꯨꯄꯤꯗꯤ ꯋꯥꯡꯈ꯭ꯔꯦ ꯑꯩꯕꯨ ꯌꯦꯡꯈ꯭ꯔꯦ
ꯑꯁ ꯑꯗꯨꯤꯗꯤ ꯁꯅꯤꯅ
ꯎꯝ ꯑꯦ ꯃꯁꯥꯗꯤ ꯆꯥꯎꯗꯅꯀꯣ ꯋꯥꯡ ꯑꯩꯅ ꯍꯥꯟꯅ ꯑꯉꯥꯡ ꯑꯣꯏꯔꯤꯉꯩ ꯍꯣꯏ ꯑꯉꯥꯡ ꯑꯣꯏꯔꯤꯉꯩꯗꯀꯣ ꯑꯩꯈꯣꯏꯒꯤ ꯄ꯭ꯔꯣꯕꯤꯗꯥꯒꯤ ꯄꯣꯔꯇꯤꯟꯗꯣ ꯑꯗꯨ ꯄꯤꯊꯛꯄ ꯑꯗꯨ ꯍꯦꯛ ꯄꯤꯊꯔꯛꯎ ꯖꯨ ꯨ ꯖꯒꯠꯈ꯭ꯔꯦ
ꯑꯉꯥꯡꯁꯤꯡꯅ ꯅꯝꯊꯔꯕ ꯍꯣꯂꯤꯛꯁ ꯍꯣꯂꯤꯛꯁ ꯄꯤꯌꯣ ꯍꯣꯂꯤꯛꯁꯇꯗꯤ ꯐꯕꯅꯦ ꯑꯉꯥꯡꯁꯤꯡꯕꯨꯗꯤ
ꯎꯝ ꯋꯥꯡꯃꯟꯕꯒꯤ ꯑꯩ ꯄꯤꯊꯛꯅꯤꯡꯈ꯭ꯔꯦ ꯍꯧꯖꯤꯛꯇꯣ ꯃꯁꯥꯗꯤ ꯁꯣꯜꯂꯦꯕꯀꯣ
ꯄ꯭ꯔꯣꯇꯤꯟꯗꯤ ꯄ꯭ꯔꯣꯇꯤꯟꯗꯤ ꯃꯣꯏ ꯀꯩꯅ ꯀꯩꯅꯣꯒꯅꯤꯦ ꯃꯣꯏ ꯍꯣꯂꯤꯛꯁꯇꯣ ꯍꯣꯂꯤꯛꯁꯇꯣ ꯂꯣꯏ ꯎ ꯑꯗꯨ ꯃꯜꯇꯤꯚꯤꯇꯥꯃꯤꯟ ꯂꯩꯕꯅꯦꯕ ꯑꯗꯗ ꯑꯗꯨꯝ ꯌꯥ ꯌꯥꯅꯤ ꯇꯤꯟꯗꯨꯗꯤ ꯃꯣꯏ ꯀꯩꯅꯣ ꯍꯥꯏꯁꯤꯔ ꯃꯁꯥꯒꯤ ꯑꯣꯏꯕꯅꯤꯅ
ꯎꯝ ꯑꯅꯤꯒꯤꯅꯦꯕ ꯑꯃꯅꯀꯣ ꯁꯤꯌꯣꯟꯒꯤ ꯀꯩꯅꯣ ꯕ꯭ꯔꯦꯟꯒꯤꯗꯣ ꯕ꯭ꯔꯦꯟꯒ ꯒ꯭ꯔꯣꯠꯀꯤ ꯌꯥꯎꯕꯗꯣ ꯁꯤ ꯑꯣꯣꯟꯒꯦ ꯑꯗꯨ ꯑꯗꯨ ꯑꯃꯒ ꯉꯁꯥꯏ ꯄ꯭ꯔꯣꯕꯤꯗꯥꯒꯤ ꯄꯣꯔꯇꯤꯟꯒ ꯄꯤꯊꯛꯄꯅꯦꯕ ꯑꯩꯁꯨ ꯋꯥꯡꯕ ꯈꯪꯍꯧꯗꯦꯍꯦ
ꯑꯣ ꯑ ꯑꯉꯥꯡ ꯑꯣꯏꯔꯤꯉꯩꯗꯤ ꯃꯣꯏ ꯃꯣꯏ ꯆꯥꯅꯤꯡꯕ ꯃꯇꯝꯗꯣ ꯃꯣꯏ ꯀ ꯇ ꯍꯛꯆꯥꯡꯗ ꯗꯔꯀꯥꯔ ꯑꯣꯏꯕꯁꯤꯡꯗꯣ ꯑꯩꯈꯣꯏꯅ ꯄꯤꯕꯤꯗꯤꯁꯨ ꯑꯗꯨꯝ ꯊꯨꯅ ꯆꯥꯎꯒꯅꯤ
ꯊꯨꯅ ꯆꯥꯎꯥꯔꯁꯨ ꯕ꯭ꯔꯦꯟ ꯌꯥꯗꯦꯅꯦꯍꯦ ꯕꯣꯏꯂꯔꯕ
ꯑꯦ ꯍꯨ ꯁꯔꯣ ꯀꯥꯟꯅ ꯑꯗꯨꯝ ꯏ꯭ꯔꯣꯏꯅꯤ ꯊꯣꯛꯔꯛꯀꯅꯤꯗ
ꯎꯝ ꯊꯨꯅ ꯆꯥꯎꯒꯟꯕ ꯃꯤꯗꯤ ꯕ꯭ꯔꯦꯟꯗꯤ ꯈꯔ ꯄꯨ ꯈꯥꯗꯤꯌꯥ ꯑꯗꯨꯅꯦꯁꯤ ꯑꯦꯛꯖꯥꯝꯗꯒꯨꯝꯕ ꯑꯩ ꯋꯥꯕꯅ ꯁꯤꯒ ꯇꯧꯋꯦ ꯑꯣꯖꯥꯕꯨ ꯍꯦꯟꯕꯅꯦ ꯑꯩꯅ ꯂꯥꯏꯔꯤꯛ ꯇꯥꯛꯄꯤꯕꯁꯤ ꯑꯣꯖꯥꯕꯨ ꯌꯦꯡꯕꯅꯦ
ꯑꯥ
ꯂꯥꯛꯂꯒꯀꯣ ꯍꯥꯏꯩꯔꯒ ꯂ ꯁꯨꯂꯥꯛ ꯂꯥꯛꯇꯦ
ꯑꯩꯅ ꯑꯣꯖꯥꯁꯤꯡ ꯇꯨꯁꯟꯕꯤꯅ ꯌꯥꯝꯃꯒ ꯀꯔꯝ ꯍꯥꯏꯅ ꯇꯥꯛꯄꯤꯕꯖꯥꯔꯥ ꯍꯦꯛꯦꯛ ꯑꯩ ꯀꯝꯄ꯭ꯂꯦꯟ ꯇꯧꯅꯦ ꯄ꯭ꯔꯤꯟꯁꯤꯄꯥꯜꯗ ꯏꯆꯥꯅꯨꯄꯤꯗꯨꯣ ꯍꯤꯟꯗꯤ ꯍꯥꯏꯇꯦ ꯐꯖꯅ ꯇꯥꯛ ꯈꯜꯂꯣ ꯍꯥꯏꯕ ꯑꯩꯅ ꯅꯍꯥꯟꯁꯨ ꯑꯣꯔꯗꯔ ꯇꯧꯔꯛ ꯈꯝꯅꯩ ꯑꯗꯨꯒꯤ ꯀꯨꯝꯁꯤꯗꯣ ꯐꯖꯅ ꯄꯥꯕ ꯊꯣꯛ ꯍꯧꯈ꯭ꯔꯦ ꯃꯩꯇꯩꯂꯣꯟ ꯃꯩꯇꯩ ꯃꯌꯦꯛꯀ ꯑꯩ ꯍꯀꯨꯝꯗꯤ ꯀ ꯋꯥꯃꯟꯕꯒꯤ ꯑꯩ ꯀꯝꯄ꯭ꯂꯦꯟ ꯐꯖꯅ ꯇꯧꯒꯦ ꯝ ꯃꯩꯇꯩ ꯃꯌꯦꯛ ꯀ ꯍꯤꯟꯗꯤ ꯀ ꯀꯩꯁꯨ ꯍꯥꯏꯇꯕꯅꯤꯅꯀꯣ ꯃꯣꯏꯗ ꯀꯝꯄ꯭ꯂꯦꯟ ꯇꯧꯔꯗ꯭ꯔꯗꯤ ꯀꯅꯥ ꯑꯣꯟ ꯇꯧꯅꯤ
ꯑꯗꯨꯅꯦ ꯑꯩꯈꯣꯏ ꯃꯇꯝꯗꯗꯤ ꯑꯗꯨ ꯄꯥꯏꯗꯦ
ꯍꯣꯏ ꯑꯩꯈꯣꯏꯁꯨ ꯄꯥꯏꯗꯦ ꯏꯪꯂꯤꯁꯀꯨꯝꯕ ꯍꯤꯟꯗꯤ ꯑꯦ ꯀꯩꯅꯣ ꯃꯦꯠꯁ ꯀꯨꯝꯕꯗꯤ ꯁꯥꯏꯟꯁꯀꯨꯝꯕꯗꯤ ꯑꯩꯈꯣꯏꯁꯨ ꯄꯥꯕ ꯊꯣꯛꯄꯅꯤꯅ ꯍꯌꯦꯕ ꯑꯩꯈꯣꯏ ꯃꯇꯝꯗ ꯌꯥꯎꯗꯕꯅꯤꯅꯀꯣ
ꯎꯝ
ꯍꯤꯟꯗꯤ ꯈꯛꯇ ꯌꯥꯎꯋꯦ ꯑꯗꯨ ꯃꯩꯇꯩ ꯃꯌꯦꯦꯛꯇꯤ ꯌꯥꯎꯗꯦ ꯍꯤꯟꯗꯤ ꯌꯥꯎꯔꯁꯨ ꯀ꯭ꯂꯥꯁ ꯑꯦꯠ ꯈꯛꯇꯅꯤꯅ ꯑꯩꯈꯣꯏꯗꯤ ꯍꯩꯅꯉꯥꯏ ꯈꯛꯇ ꯈꯝꯅꯦꯕ ꯑꯗꯨꯀꯥꯟꯗꯤ ꯕ꯭ꯔꯦꯟꯗꯤ ꯊꯝꯍꯧꯗꯦꯕ ꯑꯩꯈꯣꯏꯗꯤ ꯕ꯭ꯔꯦꯟꯗ ꯊꯝꯍꯧꯗꯕꯅꯤꯅ ꯍꯧꯖꯤꯛ ꯂꯣꯏ ꯀꯥꯎꯔꯦꯕ
ꯑꯁ ꯑꯗꯨꯕꯗꯤ ꯀꯅꯥ ꯄꯥꯕꯁꯨ ꯍꯩꯇꯦ ꯑꯩꯈꯣꯏ ꯑꯩꯈꯣꯏ ꯃꯇꯝꯗꯗꯤ ꯕꯦꯡꯒꯣꯂꯤ ꯑꯣꯏꯅ ꯄꯥꯏꯕꯅꯤꯅꯣ
ꯎꯝ
ꯇꯩꯅꯥꯏꯦ ꯄꯥꯎ ꯈꯪꯗꯦꯕ ꯑꯩꯈꯣꯏꯗꯤ
ꯅꯍꯥꯟꯗꯤ ꯑꯩ ꯀ꯭ꯂꯥꯁ ꯋꯥꯟꯗꯒꯤ ꯍꯧꯅ ꯐꯥꯏꯚ ꯐꯥꯎ ꯇꯥꯛꯄꯤꯑꯕ ꯃꯩꯇꯩ ꯃꯌꯦꯛꯁꯦ ꯍꯧꯖꯤꯛ ꯀꯣꯛ ꯁꯝꯅꯏꯗꯣ ꯍꯧꯖꯤꯛꯇꯤ ꯃꯊꯟꯇ ꯄꯥꯕ ꯊꯣꯛꯈ꯭ꯔꯦ ꯀꯨꯝ ꯑꯩꯅ ꯀꯝꯄ꯭ꯂꯦꯟ ꯇꯧꯕꯒꯤ ꯏꯆꯟꯅꯨꯄꯤꯗꯤ ꯇꯦꯔꯣꯟꯁꯨ ꯃꯩꯇꯩ ꯃꯌꯦꯛꯁꯨ ꯄꯥꯕ ꯊꯣꯛꯇꯦ ꯍꯤꯟꯗꯤꯁꯨ ꯄꯥꯕ ꯊꯣꯛꯇꯦ ꯁꯥꯔ ꯀꯔꯝꯍꯥꯏꯅ ꯇꯧꯅ ꯈꯔ ꯈꯔ ꯑꯣꯖꯥꯉꯣꯟꯗ ꯈꯔ ꯍꯥꯏꯕꯤꯌꯨ ꯈꯔ ꯈꯔ ꯐꯖꯅ ꯇꯥꯛꯄꯤꯁꯅꯨ ꯁꯨꯈꯥꯡ ꯈꯪꯗꯦ ꯑꯩꯁꯨ ꯈꯪꯗꯦ ꯀꯔꯝꯍꯥꯏꯅ ꯄꯥꯁ ꯇꯧꯒꯅꯤ ꯑꯇꯣꯞꯄ ꯍꯤꯟꯇꯤ ꯋꯥꯡꯅꯁꯨ ꯀꯣ ꯍꯤꯟꯗꯤꯒ ꯃꯩꯇꯩ ꯃꯌꯦꯛ ꯐꯦꯜ ꯑꯣꯏꯈ꯭ꯔꯕꯅꯦ ꯑꯗꯨꯝ